ꯍꯥ
ꯆꯥꯛ ꯆꯔꯕꯣ ꯍꯧꯖꯤꯛꯇꯤ
ꯍꯥꯏ ꯆꯕ ꯂꯣꯏꯔꯒꯥ ꯍꯧꯖꯤꯛ ꯇꯦꯔꯦꯁꯇ ꯐꯥꯝꯃꯒ ꯂꯩꯌꯦ
ꯁꯥꯕ꯭ꯔꯣ ꯅꯣꯢꯔꯣꯝꯗ
ꯎꯝ ꯁꯥꯏꯗ ꯑꯩꯈꯣꯏꯗꯤ ꯏꯁꯤꯡꯁꯨ ꯂꯩꯇꯕꯅꯤꯅ
ꯎꯝꯍꯝ ꯏꯟꯁꯥꯡꯗꯤ ꯍꯥꯎꯕ꯭ꯔꯣ ꯀꯔꯝꯃꯥꯏ ꯇꯧꯕ꯭ꯔꯣ
ꯑꯦ ꯌꯥꯝ ꯍꯥꯎꯋꯦ ꯑꯩ ꯌꯥꯝ ꯆꯥꯈ꯭ꯔꯦ ꯐꯔꯁ ꯇꯥꯏꯝ ꯆꯥꯕꯅꯤꯅ ꯐꯤꯁ ꯇꯣ ꯊ꯭ꯔꯤ ꯌꯔꯁ ꯂꯣꯏꯔꯒ ꯉꯁꯤ ꯈꯖꯅꯦꯕ
ꯑꯩꯁ
ꯐꯤꯁꯁꯥꯕꯗꯣ
ꯍꯧꯖꯤꯛꯇꯤ ꯆꯥꯛ ꯆꯕ ꯂꯣꯔꯕꯅꯤꯅ ꯕꯣꯜ ꯂꯥꯛꯄ ꯉꯥꯏꯒꯤꯔꯣ
ꯍꯣꯏ ꯀꯣꯜ ꯇꯧꯔꯒ ꯑꯗꯨꯝ ꯉꯥꯏꯒꯅꯤ
ꯍꯣꯢ ꯀꯅꯥ ꯀꯅꯥ ꯀꯣꯜ ꯇꯧ ꯇꯧꯕ꯭ꯔꯣ ꯅꯪꯗꯤ
ꯑꯩꯒꯤ ꯏꯃꯥꯟꯅꯕꯤꯒ ꯍꯣꯏ ꯑꯩꯒꯤ ꯏꯃꯥꯟꯅꯕꯤ ꯑꯃ ꯂꯩꯗꯅ ꯑꯃ ꯂꯩꯌꯦ ꯑꯗꯣ ꯑꯩꯈꯣꯏꯅꯤ ꯑꯗꯨꯝ ꯀꯣꯜ ꯇꯧꯕꯅꯤꯕ
ꯑꯗꯨꯗꯤ ꯌꯥꯝ ꯐꯥꯏꯅꯦ ꯅꯪꯗꯤ
ꯅꯣ ꯅꯣ ꯅꯠꯇꯦ ꯑꯩꯈꯣꯏ ꯑꯅꯤꯗꯣ ꯌꯥꯝ ꯇꯧꯕꯒꯤ ꯇꯧꯕ ꯌꯥꯗ꯭ꯔꯦꯕ
ꯑ ꯁꯤꯗ ꯂꯩꯕ ꯑꯩꯒꯤ ꯐ꯭ꯔꯦꯟꯁꯤꯡꯗꯤ ꯑꯉꯥꯡ ꯂꯩꯕ ꯈꯛꯇ ꯑꯣꯏꯕꯒꯤ
ꯍꯣꯏ
ꯌꯥꯗꯔꯦꯅꯦ ꯐꯣꯟ ꯇꯧꯕꯁꯨ
ꯑꯗꯨꯃꯥꯏꯟ ꯇꯧꯒꯅꯤ ꯍꯣꯏ
ꯅꯪꯗꯨ ꯍꯁꯤꯗꯤ ꯐꯖꯅꯥ ꯇꯨꯝꯃꯒꯦ ꯃꯥꯁꯨ ꯇꯨꯝꯈ꯭ꯔꯦ ꯕꯣꯜ ꯂꯥꯛꯄ ꯀꯥꯟꯗ ꯑꯃꯨꯛꯀ ꯍꯧꯒꯠꯅꯤ ꯍꯥꯏꯌꯦ
ꯇꯤꯚꯤ ꯂꯩꯕ꯭ꯔꯥ
ꯑꯩꯈꯣꯏꯗ ꯂꯩꯇꯦ ꯃꯣꯏ ꯐ꯭ꯔꯦꯟ ꯈꯣꯏꯗ ꯌꯦꯡꯕ ꯆꯠ
ꯑꯥ ꯑꯥ ꯑꯥ ꯑꯥ ꯅꯪꯗꯤ ꯌꯦꯡꯕ ꯆꯠꯂꯔꯣꯏ ꯍꯥꯏꯕ
ꯍꯣꯏ ꯑꯗꯨ ꯑꯩ ꯆꯠꯇꯣꯏꯅꯣ ꯑꯥ ꯀꯩꯅꯣ ꯃꯦꯒꯤ ꯅꯠꯇꯕ ꯇꯨ ꯑꯦꯛꯁꯔꯥ ꯀꯔꯇꯨꯟ ꯕꯨꯛ ꯃꯥ ꯂꯧꯋꯦ ꯍꯥꯏꯌꯦ
ꯍꯣꯏ ꯌꯥꯝ ꯏꯟꯇꯔꯦꯁ ꯂꯩꯈ꯭ꯔ ꯂꯩꯔꯦ ꯃꯣꯏꯗꯤ
ꯍꯣꯏ ꯍꯣꯏ ꯅꯨꯡꯉꯥꯏꯇꯕꯥ ꯃꯥꯜꯂꯦ
ꯅꯣꯏꯁꯨ ꯑꯆꯥꯄꯣꯠ ꯂꯩꯔꯒ ꯆꯥꯕ ꯌꯦꯡꯉꯨꯅꯦ
ꯑꯁ ꯉꯁꯤ ꯉꯥ ꯆꯥꯔꯦꯅ ꯌꯥꯔꯦ ꯁꯤꯒꯤꯗꯤ
ꯇꯤꯚꯤꯒ ꯌꯦꯡ ꯅꯣꯏ ꯇꯤꯚꯤꯒ ꯌꯦꯡꯕ꯭ꯔꯥ ꯐꯣꯟꯗ ꯌꯦꯡꯕ꯭ꯔꯣ
ꯐꯣꯟꯗ ꯌꯦꯡꯕꯅꯦ ꯑꯩ ꯑꯗꯣ ꯑꯦꯝ ꯕꯤ ꯌꯥꯝ ꯆꯥꯕꯒꯤꯀꯣ
ꯅꯣꯏꯗꯤ ꯇꯣꯉꯥꯟ ꯇꯣꯉꯥꯟꯅ ꯌꯦꯡꯕ꯭ꯔꯥ
ꯅꯣ ꯑꯃꯥꯗ ꯌꯦꯡꯕꯅꯦ ꯐꯣꯟ ꯑꯃꯗ ꯑꯗꯨ ꯑꯣꯏꯔꯁꯨ ꯑꯩꯈꯣꯏꯒꯤꯗꯣ ꯋꯥꯟ ꯄꯣꯏꯟ ꯐꯥꯏꯚ ꯖꯤꯕꯤ ꯈꯛꯇꯅꯦꯕ
ꯎꯝ
ꯑꯗꯣ ꯑꯩꯈꯣꯏ ꯄꯥꯏꯔꯦ ꯑꯗꯣ ꯑꯣꯏꯔꯁ ꯑꯣ ꯈꯔ ꯂꯩꯇꯕ ꯂꯤꯃꯤꯇꯦꯠ ꯑꯣꯏꯕ ꯑꯗꯨꯒꯤ
ꯕꯣꯁꯇꯔ ꯕꯣꯁꯇꯔ ꯍꯥꯞꯄ꯭ꯔꯒ ꯌꯦꯡꯉꯨꯅꯦ ꯑꯟꯂꯤꯃꯤꯇꯦꯠ ꯍꯥꯞꯔꯒ
ꯑ ꯑꯗꯨꯃꯥꯏꯅ ꯇꯧꯗꯣꯏꯅꯦ ꯉꯁꯤꯗꯤ ꯉꯁꯤꯒꯤ ꯕꯣꯜꯗꯤ ꯐꯖꯒꯅꯤ ꯅꯣꯔꯋꯦꯒ ꯏꯪꯂꯦꯟ ꯑꯣꯏꯕꯒꯤ ꯑ ꯑꯁ ꯑꯩꯗꯤ ꯑꯩꯗꯤ ꯐꯥꯔꯁꯇ ꯅꯣꯔ ꯅꯣꯔꯋꯦꯗ ꯁꯄꯣꯔꯠ ꯇꯧꯔꯒ ꯂꯥꯛꯄꯅꯦꯕ ꯑꯗꯣ ꯑꯥ ꯏꯪꯂꯦꯟꯗ ꯑꯩ ꯅꯨꯄꯥ ꯑꯃ ꯐꯖꯕ ꯑꯃ ꯂꯩꯕ ꯖꯨꯠ ꯕꯂꯦꯡꯍꯦꯝ ꯗꯣ ꯕꯂꯦꯡꯍꯦꯝ ꯑꯗꯨ ꯃꯗꯣ ꯌꯥꯝ ꯐꯖꯕꯒꯤ ꯑꯩ ꯃꯥꯕꯨ ꯁꯞꯄꯣꯔꯠ ꯇꯧꯈ꯭ꯔꯒꯦ ꯉꯁꯤꯗꯤ
ꯍ ꯍ ꯉꯝꯔꯁꯨꯨ ꯍꯣꯏ ꯐꯩꯗ
ꯩ ꯍꯥꯏꯂꯥꯛ ꯈꯛꯇ ꯌꯦꯡꯉꯅꯦ ꯍꯥꯏ ꯂꯥꯏ ꯌꯦꯡꯁꯨ ꯅꯨꯡꯉꯥꯏꯌꯦ
ꯍ ꯑꯗꯨꯝ ꯇꯧꯕꯅꯤ
ꯃꯊꯛꯇꯁꯨ ꯃꯣꯏꯁꯨ ꯕꯣꯜ ꯌꯦꯡꯅꯤꯡꯉꯥꯏ
ꯑꯥ
ꯂꯩꯔꯝꯒꯅꯤ
ꯍꯣꯏ ꯃꯈꯣꯏꯗꯣ ꯃꯣꯃꯣ ꯃꯣꯃꯣ ꯁꯦꯝꯔꯤꯌꯦ ꯍꯥꯏꯌꯦ ꯑꯩꯒꯤ
ꯑꯁ ꯅꯨꯡꯉꯥꯏꯍꯦ
ꯑꯉꯥꯡꯈꯣꯏꯗꯣ
ꯑ ꯅꯣꯏ ꯌꯨꯝꯗꯔ
ꯑ ꯑꯇꯩꯒꯤꯔꯣꯝꯗ ꯑ ꯏꯃꯥ ꯃꯆꯥꯒꯤꯔꯣꯝꯗ
ꯅꯣꯡ ꯆꯨꯔꯤꯕ꯭ꯔꯣ ꯍꯧꯖꯤꯛ
ꯍꯣꯏ ꯅꯨꯡꯆꯨꯌꯦ
ꯑ ꯈꯣꯏꯒꯤꯗꯤ ꯆꯨꯗꯦꯗ ꯀ꯭ꯂꯥꯎ ꯀꯂꯥꯎꯗꯤ ꯇꯥꯎꯗꯤ ꯇꯧꯋꯦ ꯑꯗꯨꯕꯨ ꯍꯣꯏ ꯅꯨꯡꯉꯥꯏꯌꯦ ꯉꯁꯤꯗꯤ ꯍꯥ
ꯋꯦꯗꯔ ꯆꯞ ꯆꯥꯌꯦ
ꯑꯗꯨꯅꯦ
ꯁꯥꯗꯤ ꯁꯥꯗꯦ ꯀꯣ
ꯁꯥꯗꯦ ꯉꯁꯤꯗꯤ ꯑꯗꯨꯝ ꯌꯥꯏꯗ
ꯎꯝ ꯅꯦꯇ꯭ꯔꯤꯛꯇꯤ ꯔꯤꯒꯨꯂꯔ ꯌꯥꯝ ꯑꯣꯏꯕ꯭ꯔꯣ
ꯑꯩꯈꯣꯏꯒꯤ ꯑꯁ ꯔꯤꯒꯨꯂꯔ ꯑꯣꯏꯗꯦꯗ ꯑꯩꯈꯣꯏ ꯂꯩꯕꯗꯣ ꯚꯤꯂꯦ ꯑꯣꯏꯕꯒꯤꯀꯣ ꯈꯔ ꯑꯗꯨꯃꯥꯏꯗ ꯆꯠꯄꯒꯤ ꯑꯦꯇ꯭ꯔꯤꯛꯁꯨ ꯅꯣꯡ ꯇꯥꯔꯒ ꯑꯗꯨꯝ ꯇꯧꯔꯗꯤ ꯃꯥꯏ ꯂꯥꯛ ꯇꯦ
ꯃꯩꯅꯣ ꯍꯣꯏ ꯑꯩꯈꯣꯏꯁꯨ ꯃꯦꯇ꯭ꯔꯤꯛ ꯔꯤꯒꯨꯂꯔ ꯇꯧꯗꯦ ꯍꯧꯖꯤꯛꯁꯨ ꯃꯗꯒ ꯑꯃ ꯍꯜꯂꯛꯑꯦ
ꯗꯨꯝ ꯑ ꯑ ꯑꯗꯨꯗꯨꯁꯨ ꯑꯗꯨꯝ
ꯍꯥꯏ ꯎꯝ
ꯆꯅꯤꯡꯉꯥꯏ ꯑꯗꯨꯝ ꯇꯧꯔꯒ ꯂꯩꯅꯦ ꯌꯥꯗꯦ ꯑꯗꯨꯃꯥꯏꯅ ꯇꯧꯔꯗꯤ
ꯍꯣꯏ ꯍ ꯍꯥꯏ ꯍ ꯋꯥꯏꯌꯦ
ꯗꯣ ꯑꯩ ꯍꯥ
ꯀꯩꯅꯣ ꯍꯧꯖꯤꯛ ꯔꯥꯏꯁ ꯀꯨꯀꯔꯅ ꯐꯖꯥꯅ ꯑꯣꯛꯁꯣꯏꯗꯣ
ꯍꯥ
ꯕꯣꯏꯜ ꯇꯧꯔ ꯂꯩꯕꯅꯦ
ꯑ ꯍꯥꯎꯒꯅꯤ ꯀꯔꯤ- ꯀꯔꯤ- ꯀꯔꯤ ꯏꯟꯁꯥꯡ ꯆꯥꯕ꯭ꯔ ꯅꯈꯣꯏꯗꯤ
ꯑꯩꯈꯣꯏꯗꯤ ꯍꯪꯒꯥꯝꯁꯨ ꯆꯥꯏꯌꯦ ꯗꯥꯜꯁꯨ ꯆꯥꯏ ꯑꯂꯨꯁꯨ ꯆꯥꯏ ꯑꯗꯨꯝ ꯈꯪꯗꯦ ꯂꯩ ꯂꯩꯩꯕ ꯑꯗꯨꯝ ꯆꯥꯝꯃꯦ ꯁꯥ ꯁꯜ ꯆꯥꯗꯕ ꯀꯦ ꯍꯣꯏ ꯍꯪꯒꯝ ꯍꯣꯏ ꯍꯪꯒꯥꯝ ꯕ꯭ꯂꯦꯛ ꯑꯣꯏꯕꯖꯥꯗꯣ
ꯇꯧꯔꯒ
ꯍꯣꯏ ꯆꯕ ꯇꯥꯔꯦꯅꯤ ꯅꯦꯛꯁ ꯗꯗꯤ
ꯍꯥ
ꯍꯪꯒꯥꯝ ꯈꯪꯕ꯭ꯔꯣ ꯍꯥꯎꯋꯦ ꯍꯪꯒꯥꯝ ꯕ꯭ꯂꯦꯛꯇꯣ ꯑꯃꯗꯣ
ꯕ꯭ꯂꯦꯛ ꯀꯂꯩꯕ꯭ꯔ ꯑꯧ ꯈꯔ ꯗꯥꯔꯛ ꯑꯣꯏꯕ꯭ꯔꯣ ꯍꯣꯏ- ꯍꯣꯏ
ꯗꯥꯔꯛ ꯑꯣꯏꯕꯗꯣ
ꯍꯥꯎꯒꯅꯨ ꯍꯥꯎꯒꯅꯤ
ꯅꯍ ꯍꯧꯖꯤꯛꯀꯥꯟ ꯀꯃꯥꯏꯅ ꯇꯧꯕ꯭ꯔꯣ ꯍꯏ ꯑꯣꯏꯕ꯭ꯔꯥ
ꯍ ꯀꯔꯤ ꯀꯝꯄ꯭ꯂꯦꯛꯁꯟꯅꯣ ꯑꯩ ꯈꯪꯗ꯭ꯔꯦ ꯑꯩꯒꯤ ꯀꯝꯄ꯭ꯂꯦꯛꯁꯟꯒ ꯑꯩꯒꯤ ꯀꯪꯕꯒ ꯈꯪꯗ꯭ꯔꯦ ꯑꯩꯗꯣ ꯀꯔꯤ ꯍꯥꯏꯗꯣꯏꯅꯣ ꯑꯗꯨꯝ ꯑꯁꯤꯗ ꯂꯥꯛꯄꯗ ꯂꯩ ꯑꯗꯨꯝ ꯆꯪꯈ꯭ꯔ ꯋꯥꯗꯣ ꯑꯩ ꯁꯤꯗ ꯆꯪꯈ꯭ꯔꯕꯗꯣ ꯑꯗꯨꯝ ꯊꯧꯔꯛꯀꯅꯤ ꯌꯦꯡꯉꯣꯀꯣ ꯀꯕ꯭ꯂꯦꯛꯁꯟ ꯌꯥꯗꯦꯗꯤ ꯆꯦꯟꯁꯁꯨ ꯇꯥꯎꯗꯦ
ꯑꯩ ꯍꯥꯏꯐꯦꯟꯒꯤ ꯂꯩꯅ
ꯈꯪꯗꯦ ꯑꯩꯗꯤ
ꯍꯥꯏꯐꯦꯟꯒꯤ ꯍꯣꯏ ꯍꯥꯏꯐꯦꯟꯒꯤ ꯐꯦꯁꯋꯥꯁꯀ ꯁꯟꯁꯀ꯭ꯔꯤꯟꯗꯤ ꯄꯥꯏꯔꯒ ꯂꯩꯕꯅꯦ ꯑꯩꯗꯣ ꯁꯤꯔꯥꯝ ꯄꯥꯏꯅꯤꯡ ꯅꯤꯡꯉꯦ ꯑꯗꯨꯕꯨ ꯄꯩꯁꯥ ꯂꯩꯇꯕꯒꯤꯀꯣ
ꯀꯩ ꯁꯤꯔꯝꯅꯤ ꯃꯃꯜ ꯇꯥꯡꯕꯅꯤ
ꯍꯣꯏ ꯁꯤꯔꯝꯗꯤ ꯐꯣꯔ ꯍꯟꯗ꯭ꯔꯦꯠ ꯁꯤꯛꯁ ꯍꯟꯗ꯭ꯔꯦꯠ ꯑꯗꯨꯃꯥꯏꯅ ꯇꯧꯌꯦꯕ ꯑ ꯑꯣꯐ
ꯗꯨꯗꯤ ꯅꯦꯛꯁ ꯇꯜ ꯅꯧꯔꯣ ꯅ
ꯍ ꯑꯣꯐꯔ ꯂꯥꯛꯈ꯭ꯔꯗꯤ ꯑꯗꯨꯝ ꯌꯥꯏꯗ ꯑꯗꯨꯕꯨ ꯑꯁ ꯈꯪꯗ꯭ꯔꯦ ꯄꯂꯥꯝꯒꯤꯁꯨ ꯐꯥꯗꯤ ꯐꯥꯕ ꯃꯥꯜꯂꯦ
ꯎꯝ ꯏꯗꯤ ꯍꯧꯖꯤꯛꯀꯅꯤ ꯀꯔꯤꯁꯨ ꯇꯥꯏꯗ꯭ꯔꯦ
ꯑꯦ ꯄꯥꯏꯌꯣꯅꯥ
ꯄꯥꯏꯅꯤꯡꯉꯥꯏꯁꯨ ꯎꯄꯥꯏ ꯂꯩꯈ꯭ꯔꯦ ꯄꯥꯏꯅꯤꯡꯕ ꯄꯣꯠꯁꯨ ꯈꯪꯗꯕ ꯇꯥꯏꯔꯒ
ꯅꯪꯒꯤ ꯅꯨꯄꯥ ꯑ ꯊꯕꯛ ꯇꯧꯋꯤꯅ
ꯄꯥꯏꯌꯨꯅ ꯄꯥꯏꯔꯒ ꯑꯗꯨꯝ ꯐꯖꯕꯗꯤ ꯐꯕꯅꯤꯅ ꯀꯩ ꯍꯥꯏꯕ
ꯍꯣꯏ ꯑꯩꯈꯣꯏ ꯏꯆꯦ ꯏ ꯅꯅꯥꯪ ꯌꯥꯗ꯭ꯔꯦ ꯌꯥꯗ꯭ꯔꯦ ꯅ ꯉꯥꯡꯥꯒꯂ ꯏꯔꯦ ꯑꯉꯥꯡ ꯑꯃ ꯂꯩꯔꯒ ꯍꯅꯨꯕꯤ ꯑꯣꯏꯅꯤꯅ ꯑꯩꯕꯨ
ꯗꯨꯅꯦ ꯄꯥꯏꯗꯣꯏꯅꯦ ꯀꯔꯤꯅꯣ
ꯄꯩꯁꯥ ꯀꯥꯏꯗꯕ ꯂꯤꯞ ꯏꯁꯇꯤꯛꯁꯨ ꯂꯩꯇ꯭ꯔꯕꯒꯤ ꯃꯣꯏꯅ ꯂꯤꯞ ꯏꯁꯇꯤꯛ ꯑꯃ ꯄꯤꯌꯦ
ꯑ ꯌꯥꯏ ꯌꯥꯏ ꯌꯥꯏ ꯁꯦꯝꯗꯣꯏꯅꯦ ꯀꯔꯤꯅꯣ ꯐꯖꯔꯒ ꯑꯗꯨꯝ ꯂꯩꯗꯣꯏꯅꯦ ꯅꯪꯁꯨ ꯑꯗꯨꯃꯥꯏꯅ
ꯍꯣꯏ ꯂꯦꯅ ꯍ ꯂꯒ
ꯑ
ꯑꯗꯨꯒꯤ
ꯁꯛꯇꯤ ꯁꯦꯝ ꯁꯛꯇꯤ ꯁꯦꯝꯗꯣꯏꯅꯤꯅ ꯁꯦꯝꯗ꯭ꯔꯗꯤ ꯌꯥꯔꯔꯣꯏ ꯅꯪꯒꯤ ꯅꯨꯄꯥꯗꯨ ꯏꯝꯄ꯭ꯔꯦꯁ ꯇꯧꯅꯤꯡꯉꯥꯏ ꯇꯧꯗꯣꯏꯅꯦ
ꯈꯪꯗꯦꯗ ꯃꯥꯁ ꯑ
ꯍꯗ ꯨꯃ ꯂꯩ
ꯑꯗꯨꯃꯥꯏꯅ ꯇꯧꯔꯗꯤ ꯅꯪꯈꯩ ꯌꯥꯔꯔꯣꯏ ꯐꯖꯥ ꯊꯧꯅꯤꯡꯉꯥꯏ ꯇꯧꯋꯣ ꯅꯈꯣꯏꯅꯤꯁꯨ ꯀꯔꯤ ꯀꯔꯤꯅꯣ ꯄꯥꯏꯔꯗ
ꯀ꯭ꯔꯤꯝꯁꯨ ꯇꯥꯏꯅꯤꯡꯉꯥꯏꯁꯨ ꯇꯟꯕ
ꯑꯣ ꯍꯥꯏꯐꯦꯟꯗꯨꯁꯨꯨ ꯐꯕꯅꯦ ꯍꯥꯏꯐꯦꯟ ꯍꯥꯏꯕ ꯄ꯭ꯔꯣꯗꯛꯥꯛꯁꯨ
ꯑꯩꯈꯣꯏꯔꯣꯝꯗꯁꯨ ꯐꯪꯒꯦꯔꯀꯣ
ꯈꯪꯗꯦ ꯑꯗꯨꯗ ꯄꯥꯔꯁꯥ ꯑꯗꯨꯝ ꯂꯥꯛꯄ꯭ꯔꯥ ꯃꯤꯁꯣꯒꯤ ꯑꯗꯨꯃꯥꯏꯗꯣ
ꯎꯝ ꯍꯧꯖꯤꯛꯀꯅꯤ ꯂꯥꯛꯇ꯭ꯔꯦ
ꯑꯣ ꯂꯪꯔꯥꯖꯤ ꯀꯣ ꯌꯥꯗꯤ ꯌꯥꯒꯅꯤ ꯍꯥꯏꯐꯦꯟꯒꯤ ꯑꯗꯨꯝ ꯃꯥꯏ ꯁꯣꯐꯥ ꯗꯣ ꯄ꯭ꯂꯥꯥꯟꯒꯤꯁꯨ ꯌꯥꯝ ꯐꯕꯅꯦ ꯑꯩꯈꯣꯏ ꯏꯃꯥꯟꯅꯕꯤ ꯈꯣꯏꯗꯣ ꯑꯗꯨꯝ ꯄꯥꯏꯌꯦꯕ ꯑꯗꯨꯗꯤ ꯃꯃꯥꯡ ꯑ ꯃꯃꯜꯗꯤ ꯌꯥꯝ ꯇꯥꯡꯉꯦꯕ ꯑꯗꯣ
ꯎꯝ ꯎꯝ ꯐꯄꯥꯝꯒꯤꯗꯣ ꯅꯨꯡꯉꯥꯏ ꯍꯥꯏꯑꯦ ꯑꯩꯒꯤ ꯃꯥꯟꯕꯤꯒꯤ ꯃꯁꯨ ꯍ
ꯍꯣꯏ ꯄ ꯂꯝꯂꯝꯗꯣ ꯐꯥꯕꯅꯦ
ꯑꯩꯁꯨ ꯇꯥꯏꯗ꯭ꯔꯗꯤ ꯌꯥꯗ꯭ꯔꯦ ꯁꯦꯔꯝ ꯂꯧꯗ꯭ꯔꯗꯤ ꯌꯥꯗ꯭ꯔꯦ ꯁꯦꯔꯝꯗꯤ ꯅꯨꯡꯉꯥꯏꯌꯦ
ꯄꯥꯏꯌꯣ ꯁꯤꯔꯝꯁꯨ ꯐꯦꯁ ꯋꯥꯁꯁꯨ ꯀ꯭ꯔꯤꯝꯁꯨ ꯁꯟꯁꯀ꯭ꯔꯤꯝꯁꯨ ꯑꯗꯨꯝ ꯄꯥꯏꯌꯣꯗꯥ ꯅꯈꯣꯏꯅꯤ ꯅꯈꯣꯏ ꯅꯈꯣꯏꯗꯤ ꯊ꯭ꯔꯤ ꯈꯛꯇꯅꯤꯅ ꯐꯦꯃꯤꯂꯤꯗꯣ ꯌꯥꯝ ꯂꯔꯒ ꯇꯕꯥ ꯌꯥꯏꯅ
ꯎ ꯄꯩꯁꯥ ꯌꯥꯝ ꯆꯠꯂꯦ ꯑꯉꯥꯡꯒꯤ ꯍꯥꯒꯤꯁꯀꯤ ꯑꯗꯨꯒꯅꯨꯡꯉ ꯀꯩꯅꯣ ꯌꯥꯝ ꯆꯪꯉ ꯑꯉꯥꯡ ꯂꯩꯕꯗꯣ
ꯑꯗꯨꯗꯤ ꯅꯪ ꯀꯣꯜ ꯇꯧꯔꯒ ꯑꯗꯨꯝ ꯄꯩꯁꯥ ꯂꯥꯛꯀꯅꯤ ꯑꯗꯒꯤꯗꯤ ꯅꯠꯇ꯭ꯔꯁꯨ ꯑꯁꯤ ꯑꯁꯤ ꯇꯧꯕ ꯂꯣꯏꯔꯒ ꯁꯦꯂꯔꯤ ꯐꯦ ꯄꯩꯁꯥ ꯐꯪꯂꯗꯤ
ꯎꯝ
ꯅꯪꯒꯤ ꯐꯦꯁ ꯁꯦꯝꯅꯤꯉꯥꯏ ꯂꯧꯔꯣ
ꯑꯩꯒꯤ ꯏꯆꯥꯅꯨꯄꯥꯒꯤ ꯍꯒꯤꯁꯇꯁꯨ ꯋꯥꯟ ꯊꯥꯎꯖꯟ ꯑꯗꯨꯝ ꯎ
ꯑꯣ ꯑꯗꯨꯃꯥꯏꯅ ꯇꯧꯒꯅꯤ ꯍꯣꯏ ꯑꯦ
ꯉ ꯐ꯭ꯔꯖꯥ ꯉꯔꯤ ꯐ꯭ꯔꯖꯥ ꯂꯥꯏꯔꯤꯛ ꯇꯃ ꯄꯩꯁꯥ ꯂꯩꯇ꯭ꯔ ꯅꯣꯏꯗꯤꯀꯣ
ꯍꯣꯏ꯫
ꯇꯥꯝꯍꯧꯔꯣꯕ
ꯍ ꯑꯁ ꯈꯪꯗꯔꯦ ꯑꯩꯈꯣꯏꯁꯨ ꯍꯥꯥ ꯌꯥꯝ ꯌꯥꯝ ꯂꯨꯗꯤ ꯂꯨꯕ ꯖꯠꯅꯦ
ꯍꯣꯏ ꯌꯥꯝ ꯂꯨꯔꯦ ꯅꯣꯏꯁꯨ ꯂꯨꯍꯣꯡꯂꯒ ꯈꯪꯉꯤꯅꯤ
ꯍꯥꯏ
ꯍ
ꯑꯩ ꯈꯪꯗ꯭ꯔꯦ ꯀꯔꯤ ꯍꯥꯏꯕ
ꯂꯨꯍꯣꯡꯕꯗꯣ
ꯂꯨꯍꯣꯡꯒꯅꯨ ꯍꯥꯏꯕ
ꯑ
ꯀꯔꯤꯒꯤꯅꯣ ꯑꯩ ꯈꯪꯅꯤꯡꯉꯦ ꯍꯣꯏ ꯑꯗꯨꯃꯥꯏꯅ ꯇꯧꯒꯅꯤ
ꯑꯉꯥꯡ ꯄꯣꯛꯇꯉꯥꯏ ꯀꯤꯗ꯭ꯔꯣ
ꯀꯌꯦꯗꯤ ꯅꯨꯄꯥ ꯅꯨꯄꯥꯗꯁꯨ ꯀꯔꯤ ꯍꯥꯏꯗꯣꯏꯅꯣ ꯅꯨꯡꯁꯤꯅꯤꯡꯉꯥꯏ ꯑꯩꯗꯤ ꯀꯔꯤꯔ ꯇꯧꯅꯤꯡꯗꯦ ꯍꯥꯏꯕ ꯅꯨꯡꯁꯤꯅꯤꯡꯗꯦ ꯍꯥꯏꯕ
ꯅꯨꯡꯁꯤꯗ꯭ꯔꯁꯨ ꯌꯥꯏ ꯐꯖꯅ ꯊꯤꯔ ꯅꯨꯡꯁꯤꯒꯗꯕꯅꯦ
ꯅꯨꯡꯁꯤ